ꯍꯜꯂꯣ
ꯍꯜꯂꯣ
ꯑꯣ ꯇꯥꯕ꯭ꯔꯣ
ꯇꯥꯏꯌꯦ
ꯎꯝ ꯅꯪ ꯏꯌꯥꯔ ꯄꯤꯁ ꯍꯥꯞꯄ꯭ꯔꯥ
ꯍꯥꯥꯞꯇꯦ
ꯎꯝ ꯅꯪ ꯈꯣꯟꯗꯣ ꯏꯀꯣ ꯈꯥꯔ ꯆꯠꯄꯀꯣ
ꯍꯣ ꯑꯣ ꯀꯥꯗ ꯂꯩꯕ
ꯎꯝ ꯆꯥꯛ ꯆꯥꯔꯕꯣ
ꯆꯥꯔꯦ ꯅꯪꯗꯤ
ꯍꯥꯥ
ꯅꯪꯗꯤ ꯍꯥꯏ
ꯑꯩꯁꯨ ꯆꯥꯔꯦ ꯎꯝ
ꯎꯝ
ꯀꯩ ꯀꯩ ꯃꯊꯦꯜ ꯆꯥꯒꯦ ꯎꯝ ꯍꯥꯎꯑꯦꯅ ꯍꯥ ꯍꯥ
ꯍꯦ ꯅꯪꯗꯤ
ꯎꯝ ꯑꯩꯗꯤ ꯁꯧꯒ꯭ꯔꯤꯒ ꯑꯂꯨ ꯆꯥꯏꯗ
ꯑꯣ
ꯎꯝ ꯀꯩꯗꯧꯔꯝꯃꯤꯅꯣ
ꯁꯨꯝꯐꯝꯃꯒ ꯂꯩꯕ
ꯅꯪ ꯅꯪ ꯈꯣꯟꯗꯨ ꯀꯩꯅꯣ ꯌꯥꯝ ꯇꯧꯋꯦ ꯈꯥꯔ
ꯑꯣ ꯑꯩ ꯃꯄꯥꯟꯗ
ꯎꯝ ꯍꯥꯏꯗꯤ ꯐꯖꯟ ꯐꯖꯅ ꯇꯥꯕ ꯐꯪꯗꯕꯀꯣ ꯎꯝ ꯍꯝ ꯇꯥꯕ꯭ꯔꯥ
ꯎꯝ ꯇꯥꯏ ꯑꯦ
ꯕꯣꯜ ꯌꯦꯡꯗꯣꯏꯔ
ꯑꯥ
ꯕꯣꯜ ꯌꯦꯡꯒꯗ꯭ꯔꯣ
ꯕꯣꯜ ꯌꯦꯡꯗꯧ ꯃꯥꯟꯗꯦ ꯉꯁꯤꯗꯤ
ꯑꯦ ꯀꯩꯒꯤꯅꯣ
ꯄꯨꯡꯗꯣ ꯊꯦꯡꯅ ꯂꯩꯕꯗꯣ ꯑꯗꯨꯒꯤ
ꯍꯣꯏꯅꯦ ꯃꯣꯏꯒꯤ ꯄꯨꯡꯗꯣ ꯑꯁ ꯐꯔꯛ ꯌꯥꯝ ꯇꯥꯏꯅꯦꯀꯣ
ꯎꯝ
ꯄꯨꯡ ꯇꯔꯥ ꯑꯗꯨꯋꯥꯏꯗ ꯌꯦꯡꯒꯦꯅꯗꯤ ꯀꯟꯅ ꯉꯥꯏꯔꯤꯕꯅꯤ ꯁꯤ ꯍꯍ
ꯎꯝ
ꯍꯣꯔꯦꯟ ꯄꯨꯡ ꯇꯥꯔꯛꯑꯀꯥꯟꯗ ꯑꯃꯨꯛ ꯇꯨꯝꯅꯤꯡꯉꯗꯤ
ꯅꯨꯗꯤ ꯅꯨꯡꯉꯥꯏꯅꯤ ꯑꯗꯨꯝ
ꯎꯝ ꯃꯣꯏ ꯖꯔꯃꯅꯤꯒ ꯅꯣꯔꯋꯦꯗꯣ ꯐꯖꯔꯅꯤ
ꯎꯝ
ꯀꯅꯥꯕꯨ ꯁꯄꯣꯔꯠ ꯇꯧꯒꯦ
ꯑꯩꯗꯤ ꯄꯣꯔꯇꯨꯒꯜꯗ ꯅꯪꯗꯤ
ꯑꯩꯗꯤ ꯁ꯭ꯄꯦꯟꯕꯨ ꯇꯧꯕꯅꯦ ꯍꯦ ꯍꯦ
ꯎꯝ ꯁ꯭ꯄꯦꯟꯁꯨ ꯑꯗꯨꯝ ꯌꯥꯗꯤ ꯌꯥꯕꯅꯦ
ꯎꯝ
ꯎꯟ ꯃꯣꯏꯒꯤ ꯄꯥꯁꯇꯣ
ꯃꯣꯏꯅ ꯑꯃꯨꯛ ꯒꯣꯜ ꯆꯟꯅꯕ ꯃꯤ ꯂꯩꯇꯕ
ꯎꯝ
ꯈꯪꯗ꯭ꯔꯦꯗ ꯍꯟꯗꯛꯀꯤ ꯋꯥꯔꯜ ꯀꯞꯁꯦ ꯌꯥꯝ ꯀꯌꯥꯝ ꯌꯦꯡꯅꯤꯡꯕꯒꯤ ꯋꯥꯈꯜꯗꯤ ꯂꯩꯇꯦꯗ
ꯎꯝ ꯃꯃꯥꯡꯗꯅ ꯈꯔ ꯅꯨꯡꯉꯥꯏ
ꯃꯃꯥꯡꯒꯤꯗꯅ ꯑꯗꯨꯝ ꯅꯨꯡꯉꯥꯏꯕ ꯍꯦꯜꯂꯦꯀꯣ
ꯎꯝ ꯅꯨꯡꯉꯥꯏ
ꯉꯁꯤ ꯀꯥꯏꯆꯠꯀꯦ ꯌꯨꯝꯗ ꯁꯨꯝ ꯂꯩꯕ꯭ꯔꯥ
ꯉꯁꯤ ꯀꯩꯝ ꯆꯠꯊꯣꯛꯇꯦ ꯗꯨꯝ ꯌꯨꯝꯗ ꯑꯗꯨꯝ ꯂꯩ ꯅꯪꯗꯤ
ꯑꯁ ꯑꯈꯣꯏꯗꯤ ꯂꯧ ꯁꯨꯕꯅꯤꯅ ꯂꯧꯔꯥꯡ ꯁꯨꯕ ꯆꯠꯂꯦ
ꯎꯝ
ꯅꯣꯡꯁꯨ ꯆꯨꯗꯦꯀꯣ
ꯎ ꯅꯣꯡ ꯉꯁꯥꯏ ꯈꯥ ꯈꯥ ꯇꯥꯔꯝꯃꯦ ꯍꯧꯖꯤꯛꯇꯤ ꯇꯥꯗꯦ
ꯑꯝ ꯍꯧꯖꯤꯛꯄꯨꯗꯤ ꯆꯨꯗꯧꯃꯨꯛꯀ ꯃꯥꯟꯗ꯭ꯔꯦꯗ
ꯎꯝ ꯑꯈꯣꯏ ꯁꯤꯗꯗꯤ ꯈꯥ ꯈꯥꯕꯨꯗꯤ ꯃꯪꯉꯦ
ꯎꯝ
ꯎꯝ ꯎꯝ
ꯀꯩ ꯀꯩ ꯍꯣꯠꯅꯔꯤꯒꯦ
ꯑꯩ ꯊꯣꯏꯗꯣꯛꯄ ꯀꯩꯁꯨ ꯍꯣꯠꯅꯗꯦꯗ ꯑꯗꯨꯝ ꯊꯕꯛ ꯑꯃꯨꯛ ꯃꯨꯛ ꯆꯠꯂꯦ ꯑꯗꯨꯒ ꯌꯥꯝ ꯀꯩꯅꯣ ꯇꯧꯕꯗꯤ ꯑꯣꯏꯗꯦ
ꯐꯩꯅꯦ ꯑꯗꯨꯁꯨ ꯑꯈꯣꯏꯗꯤ ꯂꯧ ꯑꯗꯨꯝ ꯆꯠꯂꯦ ꯑꯗꯨꯒ ꯌꯨꯝꯗ ꯁꯨꯝ ꯂꯩꯕ ꯁꯤꯅꯤ
ꯎꯝ
ꯑꯗꯨꯀꯣ
ꯎꯝ
ꯅꯣꯏ ꯅꯣꯏ ꯑꯗꯨꯋꯥꯏꯗ ꯒꯤꯇꯔ ꯈꯣꯡꯕ ꯎꯝ ꯒꯤꯇꯥꯔ ꯇꯝꯕ ꯌꯥꯕꯒ ꯂꯩꯕ꯭ꯔꯥ
ꯒꯤꯇꯔ ꯇꯝ ꯌꯥꯕ ꯑꯈꯣꯏ ꯁꯥꯏꯗꯗꯤ ꯂꯩꯇꯦ ꯅꯪ ꯇꯝ ꯇꯝꯒꯦ ꯇꯧꯕ꯭ꯔꯣ
ꯇꯝꯗꯤ ꯇꯝꯅꯤꯡꯕꯀꯣ ꯑꯗꯨ ꯈꯪꯗꯦꯅꯦ ꯄꯩꯁꯥꯖꯨ ꯈꯔ ꯆꯤꯟꯕꯅꯤꯅ ꯇꯝꯗꯤ ꯌꯥꯝ ꯇꯝꯅꯤꯡꯉꯕꯅꯦ
ꯌꯨꯇ꯭ꯌꯨꯞꯀꯨꯝꯕ ꯀꯩꯅꯣꯗꯒꯤ ꯑꯗꯨꯝ ꯌꯦꯡꯉ ꯇꯝꯕꯁꯨ ꯌꯥꯕꯅꯤ ꯗꯣ ꯍꯩꯕꯕꯨꯗꯤ ꯈꯔ ꯋꯥꯠꯀꯅꯤ
ꯎꯝ ꯏꯁꯥꯅ ꯇꯝꯃꯒ ꯏꯁꯥꯕꯨ ꯁꯤꯗ ꯂꯥꯜꯂꯦ ꯈꯣꯠꯂꯦ ꯍꯥꯏꯕ ꯇꯥꯛꯄꯤꯕ ꯈꯨꯗꯛ ꯈꯨꯗꯛꯇ ꯇꯥꯛꯄꯤꯔꯗꯤꯀꯣ ꯈꯥꯔꯗꯤ ꯍꯩꯅꯤꯕ ꯌꯨꯇ꯭ꯌꯨꯞꯇ ꯌꯦꯡꯕꯗꯤ ꯑꯈꯣꯏꯒꯤ ꯑꯁꯣꯏꯕꯗꯣ ꯃꯣꯏꯅ ꯍꯥꯏꯕꯤꯗ꯭ꯔꯦꯅꯥ
ꯎꯝ ꯑꯈꯣꯏ ꯁꯤ ꯁꯤꯗꯒꯤ ꯏꯌꯥꯝꯕ ꯑꯃꯖꯨ ꯑꯗꯨꯝ ꯐꯣꯟꯗ ꯌꯦꯡꯉꯒ ꯑꯗꯨꯝ ꯇꯝꯃꯦꯕ
ꯑꯣ ꯇꯤ ꯌꯥꯏ
ꯎꯝ
ꯑꯈꯣꯏꯅ ꯑꯈꯣꯏꯅ ꯌꯥꯝ ꯈꯪꯅꯤꯡꯉꯗꯤꯀꯣ ꯍꯣꯏ ꯍꯣꯏ ꯑꯗꯨꯝ ꯈꯔꯕꯨꯗꯤ ꯈꯪꯒꯅꯤ ꯗꯨꯝ
ꯎꯝ ꯌꯥꯝ ꯀꯩꯅꯣ ꯇꯧꯗ꯭ꯔꯖꯨ ꯈꯥ ꯈꯥꯕꯨꯗꯤ ꯑꯗꯨꯝ ꯈꯪꯕꯗ
ꯎꯝ
ꯑꯣꯏ
ꯍꯌꯦꯡꯗꯤ ꯊꯕꯛ ꯆꯠꯇꯣꯏꯔꯥ ꯅꯠꯇ꯭ꯔꯒ
ꯍꯌꯦꯡ ꯑꯌꯨꯛꯇ ꯊꯕꯛ ꯆꯠꯀꯅꯤ
ꯑꯣ ꯅꯪ ꯉꯟꯇꯥꯅ ꯆꯠꯄ꯭ꯔꯥ
ꯄꯨꯡ ꯇꯔꯨꯛ ꯁ꯭ꯋꯥꯏꯗꯒꯤ ꯆꯠꯇꯣꯏꯅ
ꯎꯝ ꯄꯨꯡ ꯀꯌꯥꯗ ꯑꯃꯨꯛ ꯍꯜꯂꯛꯇꯣꯏꯕ
ꯑꯗꯨꯒ ꯄꯨꯡ ꯕꯥꯔꯣ ꯃꯈꯥꯏ ꯁꯥꯏꯋꯥꯏꯗ
ꯎꯝ ꯑꯗꯨ ꯑꯣꯏꯔꯗꯤ ꯕ꯭ꯔꯦꯛꯐꯥꯁ ꯈꯛ ꯇꯧꯔꯒ ꯆꯠꯂꯅꯤꯅꯦ
ꯑꯥ ꯅꯪꯗꯤ ꯆꯠꯀꯗ꯭ꯔꯣ
ꯌꯦꯡꯁꯦ ꯑꯈꯣꯏꯗꯤ ꯑꯗꯨꯝ ꯂꯧꯃꯤꯅꯤꯅꯀꯣ ꯂꯧꯗꯤ ꯂꯦꯞꯄ ꯌꯥꯗ꯭ꯔꯦꯅ ꯑꯗꯨꯝ ꯅꯣꯡ ꯇꯥꯗ꯭ꯔꯤ ꯐꯥꯎꯗꯤ ꯂꯧꯔꯥꯡ ꯁꯨꯕ ꯌꯥꯕ ꯃꯆꯤꯟ ꯇꯧꯕ ꯌꯥꯕ ꯂꯣꯏꯅ ꯑꯗꯨꯝ ꯁꯨꯕ ꯌꯥꯕ ꯂꯣꯏ ꯁꯨꯔꯅꯤ ꯑꯩꯅ ꯂꯧ ꯎꯔꯤꯗꯣ
ꯑꯥ
ꯎꯝ ꯁꯪꯉꯝ ꯑꯍꯨꯝ ꯎ ꯎꯑꯦꯕꯀꯣ
ꯑꯥ
ꯑꯗꯨꯒꯤ ꯍꯟꯗꯛꯁꯦ ꯁꯨꯕꯗ ꯃꯇꯦꯡ ꯄꯥꯡꯅꯤꯉꯥꯏ ꯃꯤ ꯂꯩꯇꯕ ꯍꯥꯏꯇꯥꯔꯦ
ꯑꯣ
ꯂꯧ ꯁꯨꯕꯁꯨ ꯐꯩꯗꯥ ꯑꯈꯣꯏꯒꯤ ꯂꯧꯃꯤ ꯂꯩꯕꯗꯤ
ꯍꯥꯏꯗꯤ ꯁꯨꯝ ꯐ꯭ꯔꯤꯗ ꯂꯩꯗꯣꯏ ꯁꯔꯨꯛꯄꯨꯗꯤ ꯎꯝ ꯊꯕꯛ ꯑꯃ
ꯎꯝ ꯍꯛꯆꯥꯡꯁꯨ ꯐꯍꯧꯕ ꯑꯗꯨꯒ ꯂꯧ ꯁꯨꯗ꯭ꯔꯗꯤ ꯆꯥꯅꯕ ꯂꯩꯔꯣꯏꯅꯦꯀꯣ
ꯎꯝ ꯂꯧ ꯁꯨꯕ ꯃꯤ ꯂꯩꯕꯒꯤꯅꯤ ꯆꯥꯅꯕ ꯐꯪꯉꯤꯁꯤ
ꯎꯝ ꯑꯗꯨꯒꯤꯅꯤꯅꯦ ꯃꯣꯏ ꯑꯃꯦꯔꯤꯀꯥꯗ ꯂꯧꯃꯤꯁꯤꯡꯕꯨ ꯚꯤ ꯑꯥꯏ ꯄꯤꯗ ꯊꯝꯃꯤꯁꯦ
ꯎꯝ
ꯑꯈꯣꯏ ꯑꯁꯋꯥꯏ ꯃꯅꯤꯄꯨꯔꯗꯗꯤ ꯂꯧꯃꯤ ꯍꯥꯏꯔꯗꯤ ꯌꯥꯝ ꯍꯟꯊꯅ ꯌꯦꯡꯉꯝꯃꯤꯅ ꯃꯣꯏ ꯏꯅꯥꯛ ꯈꯨꯟꯕꯁꯤꯡꯅ
ꯎꯝ ꯈꯅꯩ ꯑꯗꯨꯃꯥꯏꯗꯨꯝ ꯃꯣꯏ
ꯎꯝ
ꯈꯪꯗꯦ ꯄꯩꯁꯥ ꯈꯔ ꯄꯥꯏꯒꯗꯨ
ꯍꯣꯢꯅꯦ ꯄꯩꯁꯥ ꯈꯔ ꯄꯥꯏꯔꯗꯤ ꯋꯥꯖꯥꯎꯁꯨ ꯌꯥꯝ ꯉꯥꯡꯕꯅꯦꯍꯦ
ꯎꯝ
ꯑꯗꯨꯒꯤꯅꯤꯅꯦ ꯏꯅꯥꯛ ꯈꯨꯟꯕꯁꯤꯡꯅ ꯑꯗꯨꯝ ꯏꯅꯥꯛ ꯑꯗꯨꯝ ꯈꯨꯜꯂ ꯂꯩꯔꯦ ꯑꯩꯈꯣꯏ ꯂꯥꯏꯔꯕꯁꯤꯡꯅ ꯑꯗꯨꯝ ꯑꯗꯨꯝ ꯂꯥꯏꯔꯦ ꯅꯣꯡꯃ ꯅꯣꯡꯃꯒꯤ ꯋꯥꯕꯗꯣ ꯍꯦꯟꯖꯤꯜꯂꯛꯑꯦꯀꯣ
ꯎꯝ
ꯑꯁ ꯅꯣꯏꯔꯣꯝꯇ ꯀꯥꯡ ꯌꯥꯝꯗ꯭ꯔꯣ
ꯀꯥꯡꯗꯤ ꯐꯖꯅ ꯂꯩꯌꯦ
ꯑꯁ ꯊꯤꯅ ꯍꯦꯜꯂꯦꯁꯦ ꯍꯟꯗꯛꯁꯦ
ꯑꯌꯨꯛ ꯊꯕꯛ ꯆꯠꯂꯝꯗꯥꯏꯒꯨꯝꯕ ꯈꯔ ꯃꯝꯕ ꯖꯒꯥꯗꯗꯤ ꯑꯗꯨꯝ ꯀꯩꯅꯣ ꯂꯧ ꯁꯨꯕ ꯅꯠꯇꯕ ꯑꯇꯣꯞꯄ ꯗꯤ ꯀꯩ ꯀꯩ ꯍꯣꯠꯅꯒꯦ
ꯀꯌꯥꯝ ꯍꯣꯠꯅꯗꯦꯗ ꯍꯟꯗꯛꯇꯤ ꯑꯗꯨꯝ ꯌꯨꯝꯗ ꯐ꯭ꯔꯤ ꯑꯣꯏꯅ ꯂꯩ ꯍꯥꯀꯨꯝꯗꯗꯤ ꯑꯣꯖꯥ ꯇꯧꯔꯝꯃꯦꯀꯣ ꯍꯟꯗꯛ ꯀꯨꯝꯁꯤꯁꯨ ꯑꯣꯖꯥ ꯇꯧꯅꯤꯡꯉꯥꯏꯗꯤ ꯂꯣꯏꯅꯗꯤ ꯁꯦꯝ ꯁꯥꯕ ꯂꯣꯏꯔꯕꯅꯦ ꯑꯗꯨꯕꯨ ꯄ꯭ꯔꯥꯏꯚꯦꯠꯇ ꯄꯨꯕꯅꯤꯅ ꯋꯥꯏꯑꯦꯕꯀꯣ ꯑꯗꯒꯤ ꯍꯟꯗꯛꯁ ꯁꯦ ꯍꯛꯆꯥꯡꯁꯨ ꯅꯨꯡꯉꯥꯏꯇꯕ ꯑꯗꯨꯒꯤ ꯌꯨꯝꯗ ꯁꯨꯝ ꯐ꯭ꯔꯤ ꯂꯩꯔꯦ
ꯑꯣ
ꯑꯁ ꯑꯍꯝ ꯅꯈꯣꯏ ꯔꯣꯝꯗꯗꯤ ꯅꯣꯡꯁꯨ ꯑꯝꯇ ꯆꯨꯗꯦꯅꯦ ꯍꯟꯗꯛꯁꯦ ꯌꯥꯝ ꯋꯥꯔꯦꯅꯦ ꯎꯝ ꯂꯧꯒꯨꯝꯕ ꯇꯧ ꯎꯝ ꯑꯗꯨꯗ ꯃꯇꯦꯛ ꯃꯌꯥꯗꯤ ꯌꯥꯝ ꯀꯜꯅ ꯆꯨꯢ ꯎꯝ ꯂꯧꯗꯨ ꯏꯁꯤꯡ ꯂꯩꯕꯗꯤ ꯌꯥꯔꯦꯕꯀꯣ
ꯎꯝ
ꯗꯨꯗ ꯃꯣꯏ ꯇꯨꯔꯦꯟ ꯃꯆꯥ ꯃꯆꯥ ꯆꯦꯟꯕꯁꯨ ꯏꯁꯤꯡ ꯌꯥꯎꯔꯗꯤ ꯐꯗꯧꯕ
ꯎꯝ
ꯂꯣꯢ ꯀꯪꯈ꯭ꯔꯦ ꯑꯗꯨꯅ ꯏꯁꯤꯡ ꯂꯧꯐꯝꯁꯦ ꯂꯩꯇ꯭ꯔꯦ
ꯎꯝ
ꯈꯪꯗꯦ ꯍꯌꯦꯡꯁꯤ ꯉꯥ ꯑꯣꯏꯅ ꯐꯥꯕ ꯆꯠꯂꯨꯁꯤꯔ ꯈꯪꯗꯦ
ꯎꯍꯝ
ꯑꯗꯨꯁꯨ ꯅꯣꯡ ꯆꯨꯗꯤꯅꯤꯅꯥ
ꯁꯤꯗꯗꯤ ꯇꯤꯠ ꯇꯤꯠ ꯑꯗꯨꯝ ꯆꯨꯏꯌꯦ ꯅꯣꯡꯁꯦ
ꯎꯝ ꯑꯗꯨ ꯑꯣꯏꯔꯗꯤ ꯈꯔ ꯁꯥꯕꯁꯨ ꯈꯔ ꯅꯨꯡꯉꯥꯏꯗꯧ ꯃꯥꯜꯂꯤꯅꯦ
ꯎꯝ ꯐꯩꯌꯦ ꯑꯗꯨꯅ ꯅꯣꯡ ꯒꯨꯝꯕ ꯃꯪꯉꯒ
ꯎꯝ
ꯊꯕꯛ ꯁꯨꯕꯗꯁꯨ ꯅꯨꯡꯉꯥꯏꯌꯦ
ꯉꯁꯥꯏ ꯑꯌꯨꯛꯇꯗꯤ ꯅꯣꯡ ꯐꯖꯅ ꯃꯪꯉꯝꯕꯅꯦꯕꯀꯣ ꯆꯨꯔꯛꯑꯅꯤꯅ ꯍꯔꯥꯎꯅꯉꯥꯏ ꯂꯩꯔꯒ ꯅꯨꯡꯁꯥ ꯑꯃꯨꯛ ꯀꯟꯅ ꯁꯥꯔꯛꯄ ꯋꯥꯅꯤꯅ
ꯎꯝ
ꯑꯗꯨꯒꯤꯅꯤꯅꯦ ꯉꯁꯤꯒꯤ ꯅꯣꯡ ꯃꯪ ꯃꯪꯒ ꯆꯨꯗꯕꯅꯤꯅ ꯂꯩꯁꯥꯕꯤꯒꯤ ꯋꯥꯈꯜ ꯃꯥꯜꯂꯦ ꯍꯥꯏꯔꯁꯦ
ꯑꯌꯨꯛꯇ
ꯑꯌꯨꯛ ꯑꯌꯨꯛꯇꯗꯤ ꯈꯖꯤꯛꯇꯪꯗꯤ ꯆꯨꯔꯝꯃꯦ ꯃꯤꯡ ꯈꯛꯇꯪ ꯒꯤꯀꯣ ꯅꯨꯡꯊꯤꯜꯗꯗꯤ ꯀꯩꯝꯗꯁꯨ ꯎꯗ꯭ꯔꯦ
ꯎꯝ ꯅꯨꯡꯊꯤꯟꯗꯅ ꯅꯨꯡꯁꯥ ꯈꯔ ꯁꯥꯒꯠꯂꯛꯈ꯭ꯔꯦ ꯑꯗꯨꯝ
ꯅꯣꯏꯗ ꯍꯩ ꯔꯥ ꯀꯩꯀꯩ ꯆꯥꯅꯕ ꯂꯩꯒꯦ ꯍꯟꯗꯛꯇꯤ
ꯍꯩꯔꯥ ꯍꯩꯀꯨ ꯄꯥꯜꯂꯤ ꯑꯗꯨꯒ ꯑꯥ ꯈꯪꯗꯕ
ꯎꯝ ꯍꯩꯅꯧꯒꯨꯝꯁꯨ ꯌꯥꯝ ꯂꯩꯔꯝꯅꯤꯅ ꯑꯗꯨꯗꯤ
ꯑꯥ ꯍꯩꯅꯧ ꯄꯥꯜꯂꯦ ꯑꯗꯨꯒ ꯄꯨꯡꯗꯣꯟꯖꯨ ꯄꯥꯜꯂꯦ
ꯎꯝ ꯄꯨꯡꯗꯣꯟ ꯄꯥꯟꯕ ꯍꯧꯔꯕꯣ
ꯑꯥ ꯄꯤꯛꯄꯨꯗꯤ ꯄꯤꯏ ꯄꯥꯟꯕꯨꯗꯤ ꯄꯥꯜꯂꯦ
ꯑꯣ ꯈꯣꯏꯔꯣꯝꯗꯤ ꯑꯩꯈꯣꯏꯑꯝꯗꯤ ꯃꯆꯥ ꯃꯆꯥ ꯑꯣꯏꯌꯦ ꯑꯈꯣꯏꯁꯨ
ꯎꯝ ꯑꯗꯨꯝ ꯍꯩ ꯀꯩ ꯀꯩꯗꯤ ꯑꯗꯨꯝ ꯑꯩꯈꯣꯏꯗ ꯑꯗꯨꯝ ꯀꯩꯅꯣ ꯇꯧꯔꯒ ꯊꯕꯛꯀꯨꯝꯕ ꯆꯠꯂꯨꯕꯀꯥꯟꯗ ꯑꯗꯨꯝ ꯇꯨꯝꯁꯤꯜꯂꯨꯕ ꯀꯗꯧꯅꯣ ꯑꯗꯨꯗꯨꯅ ꯆꯥꯅꯕ ꯌꯥꯝ ꯊꯥꯏꯌꯦ ꯑꯅꯝꯕꯅ ꯄꯥꯜꯂꯦꯗ
ꯎꯝ ꯑꯩꯕꯨꯗꯤ ꯍꯩꯅꯧ ꯌꯥꯝ ꯆꯥꯅꯤꯡꯉꯤꯅꯦ
ꯎꯝ ꯍꯩꯅꯧꯅ ꯈꯔ ꯍꯥꯎꯋꯦ ꯑꯗꯨꯝ ꯃꯤꯠꯁꯨ ꯁꯤꯡ
ꯎꯝ ꯂꯤꯕꯤꯆꯤꯒꯨꯝꯕꯗꯤ ꯄꯥꯟꯗꯕ꯭ꯔꯥ
ꯂꯤꯆꯤꯗꯤ ꯄꯥꯟꯗꯦ
ꯎꯝ ꯑꯁ ꯑꯩꯈꯣꯏꯒꯤꯗꯣ ꯂꯤꯆꯤ ꯌꯥꯝ ꯄꯥꯟꯒꯦ ꯇꯧꯕꯅꯦꯕꯀꯣ ꯅꯍꯥꯟꯋꯥꯏ ꯂꯦꯟ ꯇꯥꯕꯗꯨꯗ ꯑꯁ ꯂꯣꯏ ꯂꯦꯟꯅ ꯂꯣꯏ ꯌꯩꯊꯠꯈ꯭ꯔꯦꯅꯦ ꯌꯥꯗ꯭ꯔꯦꯅꯦ
ꯎꯝ ꯑꯩꯈꯣꯏꯁꯨ ꯊꯥꯕꯨꯗꯤ ꯊꯥꯏꯕ ꯑꯣꯏ ꯉꯝꯗꯕ
ꯎꯝ ꯂꯥꯆꯤꯁꯦ ꯌꯥꯝ ꯋꯥꯕꯅꯦꯀꯣ